ꯇꯥꯕ꯭ꯔꯣ
ꯇꯥꯏ
ꯅꯦꯠ ꯅꯨꯡ ꯉꯥꯏꯕ꯭ꯔꯣ ꯅꯣꯏꯒꯤ
ꯑꯗꯨꯝꯅꯨꯡꯉ ꯑꯗꯣ ꯐꯣꯔ ꯖꯤꯗ ꯑꯃꯨꯛ ꯑꯃꯨꯛ ꯀꯨꯝꯃꯦ ꯉꯁꯤꯗꯤ
ꯉꯁꯤ ꯑꯗꯨꯝ ꯍꯥꯏꯗꯤ ꯑꯩꯈꯣꯏꯒꯤ ꯈꯪꯌꯥ ꯑꯩꯈꯣꯏ ꯃꯤ ꯌꯥꯝ ꯁꯤꯖꯤꯟꯅꯕꯩ ꯅꯨꯡꯉꯥꯏꯇ ꯑꯣꯏꯔꯝꯕꯁꯨ ꯌꯥꯏ
ꯑꯥ ꯉꯁꯥꯏ ꯉꯁꯥꯏꯗꯤ ꯈꯔ ꯈꯔ ꯇꯠꯂꯝꯃꯦ ꯍꯧꯖꯤꯛꯇꯤ ꯑꯃꯨꯛ ꯈꯔ ꯐꯈ꯭ꯔꯦ
ꯅꯪ ꯈ꯭ꯋꯥꯡꯗ ꯐꯒꯠꯂꯛꯑꯣ ꯀꯃꯥꯏꯅ ꯇꯧꯔꯤꯒꯦ
ꯈ꯭ꯋꯥꯥꯡꯁꯦ ꯉꯁꯤ ꯅꯣꯡ ꯅꯤꯅꯤ ꯆꯧꯀꯤꯗ ꯀꯨꯏ ꯀꯨꯏ ꯐꯝꯃꯒꯦ ꯑꯃꯨꯛ ꯈꯔ ꯅꯥꯔꯤ
ꯀꯩꯅꯣ ꯒꯦꯝ ꯁꯥꯟꯅꯕꯔꯥ ꯀꯔꯤꯒꯤꯅꯣ ꯂꯥꯏꯔꯤꯛ ꯄꯥꯕꯔꯥ ꯒꯦꯝ ꯁꯥꯟꯅꯕꯤꯔꯕ ꯇꯥꯕ꯭ꯔꯣ
ꯇꯥꯕ꯭ꯔꯣ
ꯇꯥꯏ ꯇꯥꯏꯌꯦ
ꯅꯪ ꯕꯁꯥꯗ꯭ꯔꯥꯗꯣꯡ ꯑꯗ꯭ꯔꯣꯕꯣ
ꯑꯇꯩꯏꯗꯤ ꯌꯥꯏꯑ
ꯍ ꯑꯃꯄꯥ ꯑꯃꯄꯥ
ꯑꯩ ꯉꯥꯡꯕ ꯇꯥꯕ꯭ꯔꯣ
ꯇꯥꯏ ꯇꯥꯏ
ꯑꯦ ꯔꯥ ꯀꯥꯕꯤ ꯍꯧꯔꯦ ꯅꯦ ꯋꯥꯔꯤ ꯁꯥꯟꯅꯁꯦ ꯇꯧꯔꯒ
ꯑꯩ ꯑꯩ ꯉꯥꯡꯕꯗꯤ ꯌꯥꯝ ꯇꯥꯕ꯭ꯔꯣ
ꯑꯕ ꯇꯥꯏ ꯑꯗꯨꯅꯦ ꯑꯩꯅ ꯑꯃꯨꯛ ꯂꯦꯞꯄ ꯀꯥꯟꯗ ꯑꯩꯅ ꯑꯩꯅ ꯑꯕ ꯇꯥꯗꯔꯣ ꯍꯪꯉꯩꯗꯣ
ꯎ
ꯆꯥꯛ ꯏꯁꯤꯡ ꯆꯥꯟꯅꯔꯕꯣ ꯀꯃꯥꯏ ꯀꯃꯥꯏ ꯇꯧꯔꯤꯒꯦ
ꯍꯟꯗꯛ ꯇꯤ ꯂꯧ ꯎꯗ꯭ꯔꯗꯤ ꯆꯥꯗ꯭ꯔꯦ
ꯍꯣꯏ ꯍꯋꯥꯏ ꯇꯧꯕꯔ ꯅꯨꯃꯤꯗꯥꯡ ꯀꯔꯤ ꯇꯧꯒꯦ
ꯑꯣ ꯍꯋꯥꯏꯒ ꯁꯔꯣ
ꯑꯩ ꯀꯩꯅꯣꯒꯤ ꯅꯣꯏ ꯍꯣꯁꯇꯦꯜꯒꯤ ꯑꯣꯏꯅ ꯂꯥꯛꯔꯨꯅꯦ ꯇꯁꯦ ꯀꯃꯥꯏ ꯇꯂꯝꯇ ꯍꯥꯏꯔꯥꯎꯅꯦ
ꯔꯨꯇꯤꯟꯁꯦ ꯑꯇꯩ ꯅꯨꯃꯤꯠꯗꯗꯤ ꯆꯥꯡ ꯅꯥꯏꯗꯦꯕ ꯋꯥꯦꯅꯦꯁꯗꯦꯒꯤ ꯅꯨꯡꯗꯥꯡꯗ ꯌꯦꯟ ꯑꯗꯨꯗꯨ ꯐ꯭ꯔꯥꯏꯗꯦꯒꯤ ꯅꯨꯡꯗꯥꯡꯗꯅ ꯌꯦꯔꯨꯝ ꯑꯗ ꯁꯟꯗꯦꯒꯤ ꯅꯨꯡꯗꯥꯡꯗ ꯌꯦꯟ ꯑꯃꯒ ꯁꯤꯁꯤꯃꯗꯤ ꯁꯣꯏꯗꯦ ꯑꯗꯣ ꯑꯇꯣꯞꯄꯒꯤꯗꯤ ꯆꯥꯡ ꯅꯥꯏꯗꯦ ꯍꯋꯥꯏ ꯈꯤꯇꯪ ꯇꯧꯕ ꯌꯥꯎꯋꯦ ꯍꯋꯥꯏꯒ ꯀꯥꯡꯉꯧꯒ ꯇꯧꯕ ꯌꯥꯎꯋꯦ ꯍꯋꯥꯏꯒ ꯀꯩꯅꯣꯒ ꯇꯧꯕ ꯌꯥꯎꯋꯦ ꯑꯥꯂꯨ ꯆꯣꯛꯀ ꯀꯥꯡꯒꯩꯀ ꯇꯧꯕꯁꯨ ꯌꯥꯎꯋꯦ ꯍꯋꯥꯏꯒ ꯏꯔꯣ ꯑꯃꯒ ꯇꯧꯕꯔ ꯁꯨꯃꯥꯏꯅ
ꯍꯋꯥꯏꯗꯤ
ꯍꯋꯥꯏ ꯇꯨꯝꯃꯅꯤ ꯆꯛ ꯏꯁꯤꯡ ꯆꯥꯔꯕꯣ ꯀꯃꯥꯏ
ꯁꯤꯁ ꯏꯕꯣ ꯑꯁꯤꯗ ꯑꯩ ꯑꯩ ꯁꯣꯝꯗ ꯒꯨꯂꯤ ꯂꯩꯔꯨꯕ ꯁꯨꯝ ꯍꯥꯏꯕꯗꯤ ꯈ꯭ꯋꯥꯡ ꯅꯥꯕꯩꯀꯣ ꯑꯗꯣ ꯒꯨꯂꯤꯗꯣ ꯑꯩꯗꯤ ꯗꯣꯛꯇꯔꯒ ꯇꯥꯟꯅꯔꯒ ꯂꯩꯕꯁꯨ ꯅꯠꯇꯕꯅꯤꯅ ꯐꯥꯔꯃꯥꯁꯤꯗ ꯂꯩꯔꯛꯄꯅꯦꯕ ꯑꯗꯨ ꯇꯥꯕ꯭ꯔꯣ
ꯇꯥꯕ꯭ꯔꯃꯦ ꯍ ꯐꯥꯔꯃꯥꯁꯤꯗ ꯂꯩꯔꯛꯄ ꯒꯨꯂꯤꯗꯣ ꯑꯗꯨꯗ ꯒꯨꯂꯤ ꯂꯩꯔꯛꯄꯅꯤꯅ ꯑꯩ ꯁꯣꯝꯗ ꯒꯨꯒꯜꯗꯥ ꯒꯨꯒꯣꯜꯗ ꯊꯤꯔꯒ ꯀꯩꯅꯣꯁꯦ ꯒꯨꯂꯤꯁꯦ ꯀꯩ ꯀꯌꯥꯝ ꯀꯌꯥꯝ ꯁꯤꯖꯤꯟꯁꯤꯒꯦꯅ ꯁꯣꯝꯗꯥ ꯔꯨꯇꯤꯜ ꯖꯨꯇꯤ ꯀꯨꯇꯤ ꯁꯦꯝꯃꯝꯕ
ꯑꯥ
ꯑꯗꯥ ꯔꯨꯇꯤꯟ ꯁꯦꯝꯃꯤ ꯀꯥꯟꯁꯤꯗ ꯍꯤꯡꯖꯥꯡꯗꯣ ꯑꯩꯁꯨ ꯍꯋꯥꯏꯗꯣ ꯀꯥꯝꯒꯦꯅ ꯇꯧꯔꯝꯕ ꯑꯗꯣ ꯍꯋꯥꯏꯁꯦ ꯀꯥꯝꯗꯤ ꯀꯥꯝꯃꯛꯇ꯭ꯔꯕꯅꯤꯀꯣ
ꯎꯝ
ꯀꯩꯅꯣ ꯀꯥꯃꯛꯇꯦꯗꯅ ꯇꯧꯋꯦ ꯃꯅꯝ ꯂꯥꯛꯑꯦ ꯇꯧꯔꯒ ꯀꯥ ꯂꯩꯔꯝꯃꯦ ꯑꯗꯨꯝꯝ ꯀꯥ ꯀꯥ ꯊꯣꯡꯖꯟꯈ꯭ꯔꯦ ꯍꯧꯖꯤꯛ ꯍꯋꯥꯏ ꯀꯪꯇꯛ ꯂꯣꯏꯔꯦ
ꯎꯝ ꯏꯁꯥꯅꯥ ꯊꯣꯡꯕꯅꯤꯅ ꯑꯗꯨꯝ ꯍꯥꯎꯔꯦ
ꯅꯣꯏ ꯀꯩꯅꯣ ꯇꯧꯔꯕꯅꯤꯅꯦ ꯅꯁꯥꯅ ꯊꯣꯡꯖꯥ ꯌꯥꯔꯝꯃꯣꯏꯅꯦ
ꯏꯁꯥꯅ ꯑꯗꯨꯝ ꯌꯥꯏꯅ ꯊꯣꯡꯕꯩꯗꯤ ꯄꯩꯁꯥꯗꯣ ꯄꯨꯗꯣ ꯉꯝꯗꯕꯩ ꯇꯧꯕ ꯋꯥꯅꯤ
ꯍꯣ ꯍꯥꯏꯗꯤ ꯔꯨꯝꯗ ꯐꯤꯂꯝ ꯊꯣꯡꯕ ꯌꯥꯏꯑꯦꯕ
ꯑ ꯔꯨꯝꯗ ꯑꯣꯏꯒꯦꯔꯥ ꯂꯝꯄꯥꯛ ꯃꯆꯤꯗ ꯑꯣꯏꯒꯦꯔꯥ ꯑꯗꯨꯝ ꯊꯣꯡ ꯌꯥꯏꯕ ꯏꯁꯥ ꯏꯁꯥꯅ ꯍꯧꯕ ꯆꯥꯅꯤꯡꯕ ꯀꯥꯟꯗ
ꯑꯗꯨꯗ ꯅꯣꯏꯁꯦ ꯊꯥ ꯊꯥꯗꯩ ꯀꯌꯥ ꯀꯌꯥ ꯂꯣꯏꯅ ꯆꯥꯕꯒ ꯄꯨꯂꯞ ꯄꯥꯔꯒ
ꯆꯥꯕꯒ ꯂꯩꯕꯒ ꯊꯥ ꯑꯃꯗ ꯂꯤꯁꯤꯡ ꯑꯅꯤꯒ ꯆꯥꯇ꯭ꯔꯦꯠ
ꯑꯦ ꯌꯥꯏꯅꯑꯗꯤ ꯑꯗꯨ ꯏꯁꯥꯗꯤ ꯊꯣꯛꯇꯕꯗꯣ ꯑꯗꯨ ꯑꯣꯏꯔꯗꯤ ꯅꯪ ꯁꯄ꯭ꯂꯤꯃꯦꯟ ꯈꯔꯗꯤ ꯆꯪꯗꯤ ꯌꯥꯔꯣꯏꯍꯦ ꯍꯥꯏꯗꯤ ꯁꯪꯒꯣꯝ ꯐꯣꯏꯇꯕꯨ ꯑꯣꯏꯔꯣ
ꯎꯝ ꯃꯣꯏ ꯁꯤꯒꯤꯗꯤ ꯑꯗꯨꯝ ꯂꯩꯕ ꯈꯣꯠꯄꯩꯗꯤ ꯅꯨꯡꯉꯥꯏꯕ ꯍꯤꯟꯁꯥꯡꯁꯦ ꯐꯖꯅ ꯍꯧꯗꯕ ꯍꯥꯏꯗꯤ ꯃꯤꯒ ꯌꯥꯝꯃꯛꯑꯦ ꯄꯩꯁꯥꯒ ꯌꯥꯝꯗꯕꯅꯤꯅ
ꯑꯗꯨꯅꯦ ꯑꯗꯨꯅ ꯅꯁꯥꯅ ꯇꯣꯉꯥꯟꯅ ꯃꯆꯥ ꯃꯁꯨ ꯂꯩꯍꯧꯕ꯭ꯔꯗꯤ ꯍꯥꯌꯥꯏꯁꯨ
ꯑꯝ
ꯑꯩꯁ ꯑꯩꯈꯣꯏ ꯍꯋꯥꯏ ꯊꯣꯉꯤ ꯍꯥꯏꯖꯕ ꯋꯥꯅꯤ ꯑꯍ ꯧꯕꯤ ꯉꯀꯇꯅꯤꯍꯦ
ꯎꯝ ꯏꯁꯥꯅ ꯊꯣꯡꯕꯅꯤꯅ ꯍꯥꯎꯔꯝꯒꯅꯤ ꯃꯣꯏ ꯁꯤꯗꯗꯤ ꯂꯣꯏꯔꯦ
ꯑꯗꯨꯅꯦ ꯏꯁꯥꯅ ꯑꯃꯨꯛ ꯊꯣꯡꯖꯔꯦ ꯑꯗꯨꯗꯒꯤꯗꯤ ꯑꯃꯨꯛ ꯃꯈꯜ ꯃꯈꯜ ꯄꯨꯊꯅꯔꯛ ꯀꯥꯅꯤꯅꯣ
ꯑꯥ
ꯅꯣꯏ ꯔꯣꯡꯒꯤꯗꯨꯕꯨ ꯀꯃꯥꯏ ꯀꯃꯥꯏ ꯇꯧꯔꯤꯖꯥꯠꯅꯣꯅꯦ ꯅꯍꯥꯟ ꯇꯨꯨꯔꯦꯜ ꯇꯥꯡꯅ ꯁꯝꯃꯨꯕꯗꯨ ꯈꯪꯕ꯭ꯔꯥ?
ꯍꯥꯥ
ꯗꯥꯝꯁꯤ ꯃꯧꯗꯨ ꯈꯪꯕ꯭ꯔꯕ
ꯈꯪꯏ ꯈꯪꯏ
ꯗꯥꯝꯗꯣ ꯂꫭꯏꯔ ꯖꯥꯠꯂꯣ ꯀꯃꯥꯏ
ꯂꯣꯏꯗ꯭ꯔꯤ ꯃꯥꯜꯂꯦꯗ ꯏꯁꯤꯡ ꯊꯤꯡꯖꯟꯕꯗꯣ ꯑꯗꯨꯝ ꯊꯤꯡꯖꯤꯜꯂꯤꯕ ꯃꯥꯜꯂꯦ
ꯑꯩ ꯅꯍꯥꯟ ꯑꯗꯨꯗ ꯋꯥꯔꯤ ꯑꯝ ꯂꯤꯔꯛꯀꯦꯁꯦ ꯑꯃ ꯑꯩ ꯅꯍꯥꯟ ꯌꯨꯝ ꯊꯣꯛꯑꯦꯗꯅ ꯅꯣꯏꯅꯤꯅ ꯀꯅꯥꯝ ꯊꯣꯛꯂꯛꯇꯦꯗꯅ
ꯑ
ꯅꯨꯄꯤꯁꯦꯅꯦ ꯇꯧꯕꯗꯣ ꯀꯩꯅꯣꯒꯤ ꯑꯗꯨꯒꯤꯗꯨꯗ ꯑꯩꯁꯦ ꯃꯪꯗ ꯎꯏꯑꯕꯀꯣ ꯍꯥꯏꯗꯤ ꯗꯥꯝ ꯌꯧꯔꯝꯗꯥꯏꯒꯤꯗ ꯀꯥꯈꯠꯂꯛꯄꯩꯗꯣ
ꯎꯝ
ꯍꯦꯛ ꯁꯤꯟꯁꯇꯣ ꯀꯩ ꯍꯥꯏꯅꯤ ꯗꯥꯝ ꯂꯩꯔꯒ ꯅꯥꯀꯟ ꯅꯥꯀꯟꯗ ꯑꯩꯈꯣꯏꯒꯤ ꯏꯁꯤꯡ ꯊꯤꯡꯉꯒ ꯏꯁꯤꯡ ꯀꯪꯉꯦꯕꯀꯣ ꯏꯁꯤꯡ ꯀꯪꯉꯝꯃꯒ ꯅꯥꯀꯟ ꯅꯥꯀꯟꯗ ꯀꯪꯉꯝꯃꯒ ꯑꯗꯨꯗꯒꯤ ꯗꯦ ꯃꯤꯒ ꯈꯔ ꯊꯕꯛ ꯁꯨꯅ ꯂꯩꯔꯝꯕꯗꯣ ꯑꯗꯨ ꯁꯤꯁꯤ ꯗꯥꯏꯔꯦꯛ ꯎꯕꯅꯦꯕ ꯑꯗꯩ ꯅꯍꯥꯟꯗꯤ ꯏꯃꯥꯟꯅꯕꯗꯨꯅ ꯃꯥꯥꯅ ꯀꯩꯅꯣꯗꯒꯤ ꯑꯈꯣꯏꯒꯤ ꯃꯦꯟ ꯑꯣꯇꯩ ꯆꯠꯁꯦ ꯗꯦ ꯍꯥꯏꯔꯛꯇꯕꯒꯤ ꯐꯥꯎꯖꯤꯟꯈ꯭ꯔꯖꯦꯅ ꯐꯥꯎꯖꯤꯜꯂꯦ ꯍ ꯑꯗꯨꯒ ꯑꯗꯨ ꯍꫭꯔꯦꯟ ꯉꯍꯥꯛꯇꯪꯗ ꯅꯤꯡꯁꯤꯡꯔꯛꯄꯅꯦꯃꯤ ꯑꯦ ꯑꯩꯅ ꯍꯥꯏꯕꯅꯦꯃꯤ ꯅꯪ ꯅꯨꯄꯤ ꯁꯣꯏꯗꯅ ꯆꯦꯟꯒꯅꯤ ꯁꯤ ꯑꯦꯅꯥꯍꯥꯏꯗꯨ ꯑꯗꯨꯗꯨꯒ ꯃꯨꯇꯨꯝꯗꯤ ꯆꯦꯟꯒ꯭ꯔꯖꯥꯠꯂꫭ ꯊꯪꯗ ꯑꯩ ꯆꯦꯜꯂꯦꯗꯅ
ꯎꯝ
ꯑ ꯅꯨꯄꯤꯆꯦꯟꯒꯤꯕꯗꯨꯕꯨ ꯄꯥꯎ ꯑꯝ ꯐꯥꯎꯅꯗ꯭ꯔꯣ ꯑꯗꯨꯕꫭ
ꯀꯩꯅꯣ ꯇꯝꯃꯦ ꯑꯩ ꯌꯦꯡꯒꯣꯟ ꯁꯥꯕꯗꯣ
ꯑꯥ
ꯑꯗꯨ ꯌꯦꯡꯉꯣꯟ ꯁꯥꯕꯗꯨꯒꯤ ꯃꯣꯏꯒꯤ ꯂꯩꯕꯥꯛ ꯈꯔ ꯀꯩꯅꯣ ꯑꯥ ꯁꯨꯅꯨ ꯇꯩꯕꯒꯤꯒ ꯂꯩꯕꯥꯛ ꯈꯔ ꯃꯦꯟꯕꯩꯒ ꯀꯩꯒ ꯂꯩꯕꯥꯛ ꯈꯔ ꯂꯧꯃꯤꯟ ꯑꯥ ꯂꯩꯕꯥꯛ ꯂꯧꯃꯤꯟꯅꯔꯝꯃꯦ꯫
ꯍꯥꯥ
ꯀꯅꯥ ꯀꯅꯥ ꯅꯣꯕꯥ
ꯏꯃꯟꯅꯕ ꯑꯃꯒꯅꯤꯗ
ꯑꯩ ꯑꯣ ꯑꯃꯗꯁꯨ ꯍꯥꯔꯠꯇꯁꯨ ꯑꯩꯖꯨ ꯌꯥꯎꯗ꯭ꯔꯦ ꯑꯗꯩ ꯅꯍꯥꯛ ꯅꯪ ꯌꯨꯝꯗꯩ ꯀꯔꯝ ꯀꯥꯟ ꯀꯥꯔꯛꯏꯅꫭ ꯅꯪꯖꯦ
ꯌꯨꯝꯗꯒꯤꯩ ꯉꯔꯥꯡ ꯀꯥꯔꯛꯄꯅꯦ
ꯑꯗ ꯑꯩꯅ ꯒꯨꯅꯤꯌꯥ ꯇꯧꯕꯗꯣ ꯑꯗꯨ ꯅꯪꯅꯦ
ꯑꯥ ꯑꯥ ꯌꯨꯝꯗ ꯂꯩꯔꯤ ꯑꯗꯨꯝ ꯀꯥꯟꯗ
ꯇꯦꯔꯥꯕꯥ
ꯑꯗꯨꯒꯤ ꯅ ꯑꯝ
ꯗꯨꯔꯥꯕꯥ ꯅꯪꯅꯁꯨ
ꯑꯗꯨ ꯅꯨꯃꯤꯠꯇꯨꯔꯥ ꯀꯥꯎ ꯏ ꯅꯣꯡꯋꯥꯠꯂꯤ ꯀꯥꯟ ꯃꯥꯜꯂꯦ
ꯇꯥꯎꯀꯣ ꯉꯁꯤꯁꯦ ꯉꯁꯤ ꯂꯩꯔꯦꯀꯣ ꯉꯔꯥꯡ ꯑꯣꯐ ꯂꯩꯔꯕꯌꯥ ꯒꯨꯅꯤꯌꯥ ꯇꯧꯔꯤꯗꯣ ꯇꯥꯡ ꯇꯔꯥꯃꯉꯥꯅꯦꯕ
ꯉꯔꯥꯡꯒꯤ ꯃꯊꯪ
ꯌꯥꯠ ꯇꯧꯕꯗꯣ ꯅꯤꯌꯥꯠ ꯇꯧꯕꯗꯣ ꯉꯔꯥꯡ ꯉꯔꯥꯡꯒꯤ ꯃꯊꯪꯒꯤ ꯃꯊꯪꯗꯅꯦ
ꯑ
ꯅꯍꯥꯟ ꯃꯊꯪ
ꯑꯗꯨ ꯅꯨꯃꯤꯠꯇ ꯑꯣꯏꯔꯝꯗꯧ ꯃꯥꯜꯂꯦ ꯑꯗꯨꯗꯤ
ꯑꯣ ꯑꯩꯉꯣꯟꯗ ꯐꯣꯟ ꯇꯧꯔꯛ ꯐꯨꯝꯅꯤꯅꯦ ꯑꯗꯨꯒ ꯑꯩꯅ
ꯑꯗꯨ ꯑꯗꯨꯏ ꯅꯨꯃꯤꯠ ꯑꯗꯨꯏ ꯅꯣꯡꯃ ꯋꯥꯠꯂꯤꯀꯥꯟꯗꯒꯤ ꯍꯜꯂꯛꯄꯅꯦꯕ
ꯑꯥ
ꯀꯥꯎꯔꯦ ꯆꯞ ꯆꯥꯕꯗꯤ
ꯑꯩꯉꯣꯟꯗ ꯐꯣꯟ ꯇꯧꯔꯝꯃꯤꯅꯦ ꯑꯩꯅ ꯑꯩꯉꯣꯟꯗ ꯐꯣꯟ ꯇꯧꯔꯝꯃꯤꯅ ꯀꯩ ꯍꯥꯏꯒꯦ ꯍꯥꯏꯔꯦ ꯀꯩꯗꯧꯔꯤꯅꯣ ꯊꯕꯛ ꯆꯤꯟꯕꯔꯁꯤꯅꯤ ꯑꯩꯅ ꯑꯩ ꯊꯕꯛ ꯇꯧꯔꯤ ꯀꯩꯗꯧꯔꯒꯦ ꯍꯥꯏꯕ ꯑꯗꯨꯗꯨꯒ ꯀꯥꯏ ꯂꯩꯔꯤꯅꯣ ꯑꯗ ꯑꯩꯅ ꯔꯦꯟꯗ ꯂꯩ ꯀꯩ ꯍꯥꯏꯒꯦ ꯍꯥꯏꯕ ꯑꯗꯨꯗ ꯑꯗꯨꯝ ꯑꯩ ꯊꯕꯛ ꯆꯤꯜꯂꯤ ꯀꯣꯟꯅ ꯇꯧꯔꯛꯀꯦ ꯍꯥꯏꯔꯒ ꯊꯝꯃꯦ
ꯎꯝ
ꯑꯗ ꯑꯗꯣ ꯑꯣ ꯃꯥ ꯊꯕꯛꯀꯤ ꯑꯣꯏꯔꯝꯃꯅꯤ ꯃꯥꯅ ꯐꯣꯟ ꯇꯧꯔꯛꯑꯒ ꯅꯤꯡꯁꯤꯡꯉꯛꯏꯗꯣ ꯅꯍꯥꯟ ꯒꯩꯅ ꯐꯣꯟ ꯇꯧꯔꯛꯑꯒ ꯅꯤꯡꯁꯤꯡꯄꯣꯠꯇꯦ
ꯑꯣꯏꯔꯉꯝꯃꯅꯤ
ꯑꯗꯒꯤ ꯐꯣꯟ ꯇꯧꯔꯛꯑꯝꯃꯦ ꯑꯗꯨꯗꯨꯒ ꯑꯩꯅ ꯊꯕꯛ ꯂꯨꯔꯀꯥꯟꯗ ꯑꯗꯨ ꯊꯤꯂꯨ ꯂꯣꯏꯔꯦ ꯅꯨꯃꯤꯗꯥꯡ ꯍꯜꯂꯛꯑꯦ ꯅꯨꯃꯤꯗꯥꯡ ꯍꯜꯂꯛꯀꯥꯟ ꯐꯣꯟ ꯇꯧꯔꯦ ꯐꯣꯟꯁꯦ ꯃꯥꯏ ꯐꯣꯟ ꯆꯠꯇ꯭ꯔꯦ ꯑꯗꯒꯤꯗꯤ ꯑꯗꯨꯝ ꯑꯗꯒꯤꯗꯤ ꯐꯣꯟ ꯆꯠꯇ꯭ꯔꯁꯨ ꯇꯧꯔꯛꯄ ꯌꯥꯏ ꯑꯗꯨꯒ ꯉꯥꯏꯍꯛ ꯂꯩꯔꯒ ꯁꯇꯦꯇꯁ ꯌꯦꯡꯉꯦ ꯇꯧꯔꯛꯇꯔ꯭ꯦ ꯑꯗꯨꯝ
ꯎꯝ ꯃꯥꯏꯗꯤ ꯐꯣꯟ ꯆꯠꯇꯕꯗꯣ ꯀꯩꯅꯣ ꯋꯥꯔꯤ ꯁꯥꯟꯅꯔ ꯑꯇꯇꯣꯄꯒ ꯋꯥꯔꯤ ꯁꯥꯟꯅꯔꯗꯤ ꯆꯠꯇꯕꯅꯦ ꯕꯤꯖꯤ ꯂꯩꯕꯅꯤ ꯈꯪꯗꯦ ꯑꯗꯒꯤ ꯅꯦꯠꯋꯥꯔꯀ ꯌꯥꯗꯕꯒꯤ ꯇꯥꯏꯞꯇ ꯇꯨꯠ ꯇꯨꯠ ꯇꯨꯠ ꯇꯧꯔꯒ ꯂꯩꯕꯗꯣ ꯑꯗꯨꯃꯥꯏ ꯇꯧꯔꯒ ꯂꯩꯕꯅꯦ
ꯄꯁꯤ ꯃꯥꯥꯏ ꯑꯗꯩꯩ ꯇꯟꯗꯅ ꯑꯩꯁꯨ ꯑꯗꯩꯩꯒꯤ ꯃꯣꯏꯒꯤ ꯃꯗꯣꯝꯆꯥ ꯍꯣꯏꯅꯁꯨ ꯐꯅ ꯉꯥꯡꯅꯕꯤꯔꯤ ꯑꯩꯁꯦ
ꯎꯝ
ꯑꯗꯩꯩ ꯃꯣꯏꯅ ꯑꯩꯅ ꯍꯥꯏꯗꯤ ꯃꯣꯏꯗꯣ ꯉꯥꯡꯅꯖꯔꯁꯨ ꯃꯥꯅꯗꯤ ꯈꯔ ꯇꯧꯕꯤ ꯌꯥꯏꯗꯅ ꯍꯥꯏꯗꯤ ꯀꯩꯅꯣ ꯍꯣꯏꯅ ꯑꯠꯇꯣꯞ ꯑꯠꯇꯣꯄ ꯐꯣꯟꯗꯤ ꯑꯗꯨꯝ ꯇꯧꯕꯤꯗꯅ ꯈꯣꯠꯄꯤꯗꯅ ꯁꯨꯃꯥꯏꯅ ꯇꯧꯔꯤ ꯈꯣꯠꯂꯤ ꯍꯥꯏ ꯌꯥꯏꯅꯤ ꯑꯗꯨ ꯅꯠꯇꯕꯤꯗ ꯆꯦꯜꯂꯨ ꯅꯣꯡꯉꯥꯜꯂ ꯀꯥꯟꯗ ꯃꯥꯅ ꯐꯣꯟ ꯇꯧꯔꯝꯕꯗꯨꯒꯤ ꯑꯩꯅ ꯐꯣꯟ ꯇꯧꯔꯛꯑꯦ ꯃꯥꯅ ꯐꯣꯟ ꯇꯧꯔꯝꯃꯤꯗꯨꯗꯒꯤ ꯑꯩꯅ ꯐꯣꯟ ꯇꯧꯔꯒ ꯑꯗꯨꯗꯨꯒ ꯇꯧꯔꯦꯗꯨꯒ ꯑꯩꯅ ꯀꯩ ꯍꯥꯏꯒꯦ ꯍꯥꯏꯕ ꯉꯁꯥꯏ ꯐꯣꯟ ꯇꯧꯔꯛꯏꯗꯣ ꯀꯩꯒꯤꯅꯣꯌꯦ ꯑꯩꯉꯣꯟꯗ ꯑꯦ ꯅꯪ ꯐꯣꯟ ꯇꯧꯔꯛꯄꯗꯨꯒꯤ ꯑꯩꯅ ꯇꯧꯔꯛꯄꯅꯤ ꯑꯗꯨꯒꯤ ꯀꯩ ꯍꯥꯏꯒꯦ ꯍꯪꯕꯅꯤ ꯍꯥꯏꯕ ꯑꯩꯅ ꯃꯥꯅ
ꯑ ꯎꯝ
ꯑꯗꯨꯗꯨꯒ ꯏꯁꯁ ꯑꯩꯈꯣꯏꯒꯤ ꯊꯕꯛꯀ ꯑꯗꯨꯗꯨꯒ ꯑꯩꯈꯣꯏꯒꯤ ꯃꯥ ꯆꯦꯜꯂꯤꯁꯦ ꯑꯩꯈꯣꯏ ꯅꯝꯗꯅ ꯆꯦꯟꯍꯟꯕꯩ ꯇꯥꯏꯞꯇ ꯃꯁꯥꯅ ꯌꯥꯗꯅ ꯆꯦꯟꯍꯟꯕꯩ ꯇꯥꯏꯞꯇꯅꯦ ꯃꯥꯅ ꯇꯧꯔꯤꯁꯦ ꯉꯁꯥꯏ ꯑꯩꯈꯣꯏ ꯀꯩꯅꯣ
ꯃꯣꯏꯗꯒꯤ ꯃꯌꯥꯝꯕ ꯑꯃꯅ ꯀꯩꯅꯣ ꯇꯧꯋꯦꯅ ꯍꯥꯏꯕꯅꯦ ꯑꯩꯈꯣꯏ ꯄꯩꯗꯣ
ꯎꯝ
ꯑꯗꯨꯏꯗ ꯅꯨꯄꯤ ꯆꯦꯟꯕꯩꯗꯣ ꯕꯤꯀꯤꯅ ꯑꯗꯨꯝ ꯉꯝꯅꯕ ꯈꯨꯝꯃꯤꯌꯦ ꯃꯌꯥꯝꯕ ꯅꯨꯄꯤ ꯆꯦꯜꯂꯨ ꯌꯥꯗꯕꯩꯅꯦꯅ
ꯀꯔꯝ ꯕꯤꯀꯤꯅ ꯑꯗꯨꯝ ꯉꯝꯅꯕ ꯈꯨꯝꯃꯦꯗꯤ ꯀꯩꯅꯣ
ꯀꯩꯕꯥ
ꯀꯩ ꯍꯥꯏꯅꯣ ꯕꯤꯀꯤꯅꯥ ꯀꯩ ꯀꯩꯅꯣ ꯃꯥꯅ ꯉꯝꯅꯕ ꯑꯗꯨꯝ ꯈꯨꯝꯃꯦ ꯍꯥꯏꯁꯦ ꯀꯩꯅꯣꯕ
ꯑꯗꯣ ꯑꯍꯟꯉꯩꯅ ꯉꯥꯡꯕꯗꯨꯗ ꯃꯌꯥꯝ ꯑꯗꯨ ꯅꯨꯄꯤ ꯆꯦꯠꯂꯨ ꯌꯥꯗꯕꯩꯅꯦꯅ ꯑꯗꯨꯝ ꯈꯨꯝꯃꯤꯌꯦ
ꯑꯍꯟ ꯀꯅꯥꯅ ꯉꯥꯡꯉꯤꯕ
ꯃꯣꯏ ꯑꯗꯥꯏ ꯃꯤꯅ ꯁꯨꯝ ꯉꯟꯅ ꯆꯦꯟꯁꯤꯜꯂꯦ ꯈꯣꯠꯂꯦꯅ ꯍꯥꯏꯕꯗꯨꯗ ꯃꯌꯥꯝꯕ ꯅꯨꯄꯤ ꯆꯦꯜꯂꯨ ꯌꯥꯗꯕꯒꯤ ꯃꯥꯅ ꯄꯨꯁꯟꯕꯅꯦ ꯍꯥꯏꯌꯦꯌꯦ
ꯎꯝ ꯑꯩ ꯁꯣꯝ ꯀꯩꯅꯣꯝ ꯇꯧꯒꯦ ꯑꯗꯨꯒ ꯑꯃꯨꯛ ꯇꯧꯔꯛꯀꯦ ꯊꯝꯃꯒꯦ
ꯍꯣꯏ ꯍꯣꯏ